ꯑꯥ ꯍꯜꯂꯣ
ꯍꯜꯂꯣ ꯅꯨꯡꯉꯥꯏꯔꯩꯕꯨ
ꯅꯨꯡꯉꯥꯏꯔꯤꯌꯦ ꯅꯪꯗꯤ ꯅꯨꯡꯉꯥꯏꯔꯤꯕꯣ
ꯅꯨꯉꯥꯏꯔꯤꯌꯦ ꯑꯩꯁꯨ ꯍꯧꯒꯠꯂꯕ ꯅꯠꯇ꯭ꯔꯣ
ꯑꯩ ꯍꯧꯒꯠꯇ꯭ꯔꯤꯌꯦ ꯅꯪꯗꯤ ꯍꯧꯒꯠꯂꯕꯣ
ꯑꯩꯗꯤ ꯍꯧꯒꯠꯂꯦ ꯆꯥꯛ ꯌꯦꯟꯖꯥꯡ ꯊꯣꯡꯉꯒ ꯂꯩꯌꯦ
ꯑꯣ ꯍꯣꯏ ꯑꯗꯨꯝ ꯍꯧꯖꯤꯛ ꯎꯝ ꯑ ꯂꯥꯏꯟ ꯈꯔ ꯅꯨꯡꯉꯥꯏꯌꯦ
ꯑ
ꯇꯧꯔꯤꯌꯦ
ꯊꯦꯡꯅ ꯍꯧꯒꯠꯄꯁꯦ ꯍꯛꯆꯥꯡ ꯐꯠꯇꯕꯅꯤꯍꯦ
ꯆꯨꯝꯃꯦ ꯑꯗꯨꯕꯨꯗꯤ ꯌꯥꯝ ꯆꯨꯝꯕ ꯋꯥꯍꯩꯅꯦ ꯑꯩꯁꯨ ꯍꯌꯦꯡꯗꯒꯤꯗꯤ ꯑꯃꯨꯛ ꯍꯧꯔꯗꯕꯅꯦ
ꯍ ꯍꯌꯦꯡꯁꯨ ꯑꯃꯨꯛ ꯋꯥꯗꯤ ꯑꯃꯨꯛ ꯍꯌꯦꯡꯅ ꯑꯃꯨꯛ ꯍꯧꯔꯒꯦ ꯍꯥꯏꯗꯣꯏ ꯃꯥꯜꯂꯦꯕꯣ
ꯑꯩ ꯑꯗꯨ ꯇꯧꯗ ꯇꯧꯗꯅꯕ ꯍꯣꯠꯅꯒꯦ
ꯍꯥꯏꯕ ꯋꯥ ꯉꯥꯛꯅꯕ ꯍꯣꯠꯅꯁꯤꯍꯦ
ꯍꯣꯏ ꯍꯣꯏ ꯑꯩꯁꯨ ꯅꯨꯄꯥꯅꯦꯍꯦ ꯑꯗꯨꯗꯤ ꯅ ꯎꯝ ꯇꯧꯔꯛꯀꯅꯤ
ꯅꯨꯄꯥꯁꯤꯡꯁꯦ ꯍꯥꯏꯅꯕ ꯋꯥ ꯉꯥꯛꯀꯟꯗꯕꯅꯤꯀꯣ
ꯑꯣ ꯑꯗꯨ ꯑꯣꯏꯕ꯭ꯔꯅꯦ
ꯑꯣꯏ ꯃꯤ ꯈꯔ ꯑꯣꯏꯕꯅꯤꯗ ꯑꯗꯨ ꯅꯪꯗꯤ ꯈꯪꯗꯦ ꯑꯣꯏꯕ꯭ꯔ ꯑꯣꯏꯗꯕ꯭ꯔꯗꯤ ꯌꯦꯡꯕ ꯇꯥꯔꯦ ꯑꯣꯏꯕ꯭ꯔ ꯑꯣꯏꯗ꯭ꯔꯥ
ꯑꯣꯈꯦ ꯑꯗꯨꯏ ꯍꯌꯦꯡ ꯑꯩ ꯎꯝ ꯅꯪ ꯑꯣꯟꯂꯥꯏꯟꯗ ꯂꯩꯔꯝꯃꯣ ꯆꯤꯡ ꯃꯇꯣꯟꯗꯒꯤ ꯆꯤꯡ ꯃꯇꯣꯟꯗꯒꯤ ꯀꯣꯜ ꯇꯧꯔꯛꯀꯦ ꯆꯦꯜꯂꯒ
ꯇꯣꯟꯗꯒꯤ ꯇꯧꯔꯛꯅꯤ ꯑꯩꯁꯨ ꯑꯥ ꯀꯥꯏꯗꯦ ꯆꯤꯡ ꯃꯈꯥꯗꯒꯤ ꯑꯩꯁꯨ ꯉꯥꯏꯔꯝꯃꯗꯣꯏꯅꯦ
ꯅꯪꯗꯤ ꯆꯥꯛꯈꯨꯝꯗ ꯑꯗꯨꯝ ꯍꯧꯖꯤꯛ ꯆꯥꯛ ꯊꯣꯡꯕꯒꯨꯝꯅ ꯑꯗꯨꯝ ꯂꯩꯔꯣꯗ
ꯍꯣꯏꯅꯦ ꯑꯗꯨꯁꯨ ꯌꯥꯏꯅꯦ
ꯆꯥꯛ ꯏꯟꯖꯥꯡ ꯊꯣꯡꯉꯤꯔꯣ ꯍꯧꯖꯤꯛ
ꯊꯣꯡꯉꯤꯑꯦ ꯍꯣꯏ
ꯎꯝ ꯑꯗꯣ ꯈꯪꯉꯤꯕ ꯅꯪꯅ ꯍꯥꯏꯗ꯭ꯔꯥꯁꯨ
ꯈꯪꯗ꯭ꯔꯦ ꯑꯗꯨ ꯅꯨꯄꯤꯗꯤ ꯉꯟꯅ ꯍꯧꯒꯠꯂꯗꯤ ꯆꯛꯈꯨꯝꯗ ꯑꯣꯏꯔꯦꯕ ꯊꯕꯛ ꯇꯨ ꯎꯝ
ꯅꯨꯄꯤꯒꯤ ꯄꯨꯟꯁꯤꯁꯦ ꯋꯥꯈ꯭ꯔꯕꯖꯥꯠꯅꯤ
ꯅꯣꯏ ꯅꯨꯄꯥꯁꯤꯡꯗꯤ ꯅꯨꯡꯉꯥꯏ ꯍꯧꯖꯤꯛꯐꯥꯎ ꯇꯨꯝꯃꯒ ꯂꯩꯊꯣꯛꯑꯦ ꯅꯨꯄꯥ ꯑꯣꯏꯖꯅꯤꯡꯈ꯭ꯔꯦꯗ ꯑꯩꯈꯣꯏꯁꯦ
ꯆꯞ ꯃꯥꯟꯅꯔꯦꯗ ꯍꯧꯖꯤꯛꯀꯥꯟꯗꯤ ꯅꯨꯄꯥ ꯅꯨꯄꯥꯁꯨ ꯅꯨꯄꯤꯁꯨ ꯑꯩꯗꯤ ꯑꯩꯁꯨ ꯍꯧꯖꯤꯛ ꯍꯧꯒꯠꯂꯒ ꯆꯥꯛ ꯊꯣꯡꯗꯣꯏꯅꯦ ꯑꯩꯒꯤ
ꯑꯥ
ꯅꯥꯁꯨ ꯊꯣꯡꯕꯤꯅꯕ ꯂꯩ ꯂꯩꯇꯦꯗꯥ
ꯏꯁꯥꯒꯤ ꯊꯣꯡꯕꯗꯤ ꯈꯔ ꯅꯨꯡꯉꯥꯏꯗꯅ ꯃꯌꯥꯝꯒꯤ ꯄꯨꯟꯅ ꯊꯣꯡꯕꯒ ꯑꯩ ꯏꯁꯥꯒꯤ ꯈꯛꯇꯪ ꯊꯣꯡꯕꯒꯥ ꯀꯔꯝꯕꯅ ꯅꯨꯡꯉꯥꯏꯔꯝꯗꯧ ꯃꯥꯟꯒꯦꯅꯦ
ꯏꯆꯟꯁꯦ ꯌꯥꯝ ꯉꯥꯡꯉꯤꯀꯣ
ꯏꯌꯥꯝꯕꯈꯣꯏ ꯂꯧꯕꯒꯤꯔꯥ ꯈꯪꯗꯦ ꯈꯔ ꯈꯔꯗꯤ ꯉꯥꯡꯏ
ꯉꯥꯡꯕ ꯌꯥꯝ ꯍꯩꯕꯁꯦ ꯑꯩ ꯀꯩꯅꯣ ꯉꯝꯗꯧ ꯃꯥꯟꯗꯦ
ꯑꯦ ꯍꯩꯇꯕꯅꯤꯗ ꯑꯗꯨ ꯃꯤꯅꯗꯤ ꯍꯩꯌꯦ ꯑꯗꯨꯝ ꯍꯥꯏꯅꯩ
ꯇꯞ ꯇꯞꯅ ꯑꯗꯨꯝ ꯉꯥꯡꯂꯛꯏꯅꯦ ꯏꯁꯦ
ꯎꯝ ꯈꯔ ꯈꯔ ꯇꯝꯅ ꯇꯝꯅ ꯇꯧꯔꯛꯄꯅꯤ ꯍꯦꯛ ꯍꯥꯎꯕꯗꯒꯤꯗꯤ ꯇꯥꯎ ꯇꯧꯕ ꯌꯥꯗꯦꯕ ꯇꯞꯅ ꯇꯞꯅ ꯃꯣꯜꯂꯤ ꯃꯣꯜꯂꯤ ꯇꯧꯔꯛꯄ
ꯎꯝ ꯑꯗꯨꯗꯅꯦ ꯈ꯭ꯋꯥꯏꯗꯒꯤ ꯀꯤꯕꯁꯦ ꯑꯩꯅ ꯃꯨꯂꯤ ꯃꯨꯂꯤ ꯇꯧꯔꯒ ꯇꯞꯅ ꯇꯞꯅ ꯑꯗꯨꯝ ꯇꯧꯔꯛꯄꯗꯣ
ꯀꯤꯔꯨꯅꯨ ꯀꯤꯔꯨꯅꯨꯗꯥ ꯏꯌꯥꯝꯕ ꯍꯥꯏꯗꯣꯏꯔꯥ ꯏꯅꯥꯎ ꯍꯥꯏꯗꯣꯏꯔꯥ ꯀꯩꯁꯨꯝ ꯇꯧꯕꯤꯔꯣꯏꯗ ꯅꯪꯉꯣꯟꯗꯗꯤ
ꯏꯅꯥꯎ ꯍꯥꯏꯕ ꯋꯥꯍꯩꯗꯨ ꯊꯥꯗꯣꯛꯁꯤꯀꯣ
ꯕꯦꯕꯥꯔ ꯂꯩꯇꯦꯅ ꯑꯃꯨꯛ ꯋꯥꯔꯧꯈꯤꯅꯤꯅ ꯍꯥꯏꯕ ꯋꯥꯅꯤꯗ
ꯈꯪꯗꯦ ꯑꯗꯨꯝ ꯍꯥꯏꯕꯒꯤ ꯋꯥꯅꯤꯗꯥ ꯅꯪ ꯅꯪꯅ ꯍꯟꯕ꯭ꯔꯥ ꯑꯩꯅ ꯍꯟꯕ꯭ꯔꯥꯗꯤ ꯈꯪꯗꯦ ꯑꯗꯨꯕꯨ ꯅꯪꯒꯤ ꯈꯣꯟꯖꯦꯜ ꯇꯥꯕꯗꯗꯤ ꯌꯥꯝ ꯑꯉꯥꯡ ꯑꯣꯏꯔꯤꯕꯣ
ꯈꯣꯟꯖꯦꯜꯅ ꯃꯤ ꯂꯦꯞꯄ ꯌꯥꯕ ꯅꯠꯇꯦꯗ ꯑꯩ ꯈꯣꯟꯖꯦꯜꯁꯦ ꯊꯕꯛꯇꯤ ꯑꯗꯨꯝ ꯇꯧꯕꯅꯤ
ꯆꯥꯍꯥ ꯑꯉꯥꯡ ꯀ꯭ꯂꯥꯁ ꯀ꯭ꯂꯥꯁ ꯐꯥꯏꯚ ꯁꯤꯛꯁ ꯀꯥꯕ ꯃꯈꯣꯟ ꯈꯣꯟꯖꯦꯜꯒ ꯃꯥꯟꯅꯩꯅꯦ
ꯃꯟꯅꯕꯅꯤꯅꯦ ꯑꯗꯨꯅꯦꯕ ꯑꯩꯅ ꯊꯝꯃꯣꯏ ꯆꯥꯛꯏꯁꯦ
ꯍꯧꯖꯤꯛ ꯁꯤꯒꯤ ꯃꯇꯥꯡꯁꯤꯗꯅꯦ ꯑꯩꯅ ꯍꯧꯖꯤꯛ ꯐꯥꯎ ꯄꯦꯟꯗꯦꯗꯥꯅ ꯆꯥꯛ ꯀ ꯏꯆꯪ ꯆꯪꯗꯈꯩ ꯍꯧꯖꯤꯛ ꯐꯥꯎ ꯂꯩꯔꯛꯏꯁꯤ
ꯅꯪꯒꯤꯁꯤ ꯏꯁꯣꯔꯕꯨ ꯀꯩꯅꯣ ꯅꯨꯡꯉꯥꯏꯇ꯭ꯔꯒ ꯂꯩꯕ ꯖꯥꯂ ꯅꯪ
ꯍꯣꯏ ꯍꯣꯏ ꯆꯖ ꯈꯔ ꯈꯔ ꯋꯥꯔ ꯋꯥꯔꯗ ꯍꯧꯖꯤ ꯐꯥꯎ ꯂ
ꯅꯣꯡꯃ ꯋꯥꯀꯥꯟ ꯃꯤꯐꯝ ꯈꯥꯟꯁꯦ ꯋꯥꯀꯠ ꯃꯤꯐꯝ ꯐꯝꯁꯤꯦꯔꯅ ꯈꯜꯂꯤꯅꯦ ꯏꯊꯟꯇ ꯅꯨꯡꯉꯥꯏꯃꯟꯗꯕ
ꯎꯝ ꯃꯤꯅꯁꯨ ꯎꯁꯤꯠꯂꯣꯏ ꯑꯗꯨꯗꯤ ꯅꯪꯅ ꯇꯟꯗꯐꯝ ꯑꯃ ꯂꯩꯔꯗꯤ
ꯑꯩꯗꯣ ꯅꯪꯁꯨ ꯌꯥꯎꯁꯦꯗꯅ ꯑꯗꯨꯗꯤ ꯈꯔ ꯎꯁꯤꯠꯄꯤꯤꯅꯕ ꯃꯤꯅ
ꯌꯥꯎꯕꯤꯔꯔꯣꯏ ꯀꯩꯅꯣ ꯏꯆꯟꯒꯤꯗꯃꯛ
ꯑꯅꯦ ꯏꯌꯥꯝꯕꯒꯨꯝꯕ ꯈꯔ ꯌꯥꯝꯅ ꯆꯣꯛꯊꯣꯛꯑꯗꯤ ꯐꯗꯣꯏꯅꯤꯍꯦ
ꯑꯁꯦꯡꯕ ꯅꯪꯒꯤꯁ ꯒ꯭ꯌꯥꯟꯗꯤ ꯇꯥꯗꯦꯍꯦ ꯅꯪꯒꯤ ꯈꯣꯟꯖꯦꯜꯁꯦ
ꯁꯛ ꯎꯔꯒ ꯈꯪꯒꯅꯤ ꯍꯧꯖꯤꯛꯖꯤ ꯍꯧꯖꯤꯛ ꯑꯣꯏꯅꯗꯤ ꯈꯪꯕ ꯉꯝꯗꯦꯍꯦ ꯎꯝ ꯀꯩꯅꯣ ꯆꯍꯤꯗꯤ ꯆꯍꯤ ꯍꯥꯡꯉꯒ ꯁꯥꯎꯕ ꯖꯥꯠꯇꯔꯣ ꯅꯣꯏꯁꯦ
ꯑꯁ ꯑꯩꯈꯣꯏꯗꯤ ꯁꯥꯎꯕꯒ ꯍꯩꯖꯗꯦꯅ ꯁꯥꯎꯕ ꯍꯥꯏꯁꯨ ꯏꯁꯥꯗ ꯂꯩꯌ ꯌꯥꯗꯦꯅꯦ
ꯎꯝꯝ ꯎꯝ ꯍꯣꯏ ꯈꯣꯟꯖꯦꯜꯅꯕꯨꯗꯤ ꯍꯣꯏ ꯈꯣꯟꯖꯦꯜꯗ ꯇꯥꯔꯒꯗꯤ ꯁꯥꯎꯕ ꯍꯩꯗꯧꯕ ꯃꯤ ꯃꯥꯟꯗꯦ
ꯃꯖꯅꯤ ꯍꯥꯏ
ꯎꯝ ꯌꯥꯝ ꯐꯩ
ꯍꯩꯕ ꯃꯤ ꯅꯠꯇꯦꯗ ꯄꯨꯟꯁꯤꯁꯦ ꯅꯣꯛꯑꯒ ꯁꯨꯝ ꯂꯩꯔꯒꯦꯅ ꯂꯩꯖꯔꯤꯕ ꯄꯨꯟꯁꯤꯅꯤ
ꯑꯁ ꯑ ꯌꯥꯝ ꯆꯣꯡꯃꯦ ꯑꯗꯣ ꯑꯩꯁꯦ ꯊꯥꯖꯒꯗ꯭ꯔꯣꯥꯖ ꯊꯥꯖꯔꯣ ꯍꯥꯏꯕ꯭ꯔꯣ ꯁꯤꯁꯦ
ꯍꯣꯏꯅꯦ ꯁꯤ ꯊꯥꯖꯗ꯭ꯔꯗꯤ ꯅꯪ ꯀꯔꯤ ꯀꯥꯟꯅꯔꯤꯒꯦ
ꯎꯝ ꯑꯗꯨ ꯅꯪ ꯂꯩꯁꯥꯕꯤꯗꯦ ꯑꯩ ꯉꯁꯥꯏ ꯉꯔꯥꯡ ꯅꯨꯅꯨꯡꯗꯥꯡꯗꯪ ꯗꯤ ꯄꯤꯗ ꯎꯈ꯭ꯔꯦ ꯑꯗꯨꯕꯨ ꯍꯧꯖꯤꯛꯇꯤ ꯗꯤ ꯄꯤꯁꯤ ꯂꯧꯊꯣꯛꯈ꯭ꯔꯦ
ꯑ ꯌꯦꯡ ꯉꯅꯤ ꯀꯣꯏꯔꯦ ꯏꯌꯥꯝꯕ ꯀꯣꯏꯁꯨ
ꯉꯔꯥꯡꯒꯤ ꯒ꯭ꯔꯨꯞ ꯀꯣꯜꯗꯨꯗ ꯑꯗꯨꯝ ꯅꯪꯒꯤ ꯈꯔ ꯎꯕ ꯋꯥꯅꯤꯗ ꯅꯪ ꯆꯪꯕ꯭ꯔ ꯌꯥꯎꯋꯤꯀꯣ
ꯍꯥꯥ
ꯌꯥꯎꯕꯅꯤꯀꯣ ꯉꯔꯥꯡ ꯅꯨꯡꯗꯥꯡꯗꯣ
ꯌꯥꯎꯗꯦꯗ ꯅ ꯃꯤ ꯑꯣꯟꯅꯔꯝꯃꯅꯤꯕꯣ
ꯑꯣ ꯃꯤꯡꯁꯦ ꯈꯔ ꯃꯟꯅꯕꯒꯨꯝ ꯇꯧꯕ ꯑꯦ ꯌꯥꯎ ꯑꯣꯏꯣꯏꯗ
ꯑꯣꯏꯔꯝꯅꯤ
ꯎꯝ ꯍꯥꯏꯒꯅꯨ ꯑꯩ ꯈꯪꯉꯦ ꯌꯥꯎꯋꯦ ꯅꯪ ꯑꯣ ꯆꯦꯞꯇ ꯑꯣ ꯆꯦꯞꯇ
ꯅꯪꯒꯤꯁꯦ ꯏꯔꯣꯟ ꯑꯣꯅꯥꯔꯝꯗꯧ ꯃꯥꯜꯂꯦꯕꯣ
ꯑꯣ
ꯑꯣ ꯉꯁꯤ ꯀꯥꯏꯗ ꯆꯠꯀꯦꯔꯣ ꯂꯩꯗꯣꯏꯔꯣ ꯌꯨꯝꯗ ꯀꯔꯤ ꯀꯔꯤ ꯇꯧꯔꯒ ꯂꯩꯕ꯭ꯔꯣ ꯅꯪꯕꯨ
ꯎꯝ ꯍꯧꯖꯤꯛꯐꯥꯎ ꯍꯧꯒꯠꯇ꯭ꯔꯤꯁꯤ ꯊꯕꯛ ꯂꯩꯇꯕꯒꯤꯅꯤꯅꯦ
ꯑꯗꯆꯥ
ꯁꯨꯝ ꯂꯩꯈꯤꯅꯤ ꯌꯨꯝꯗ
ꯅꯪꯒꯤ ꯄꯨꯟꯁꯤ ꯁꯤꯁꯦ ꯅꯣꯡꯃ ꯈꯛꯇ ꯏꯕꯥꯅꯤ ꯑꯣꯟꯟꯅꯅꯥꯕꯒ ꯌꯥꯔꯝꯃꯗꯤ ꯅꯨꯡꯉꯥꯏꯅꯤꯕꯣ
ꯑꯦ ꯑꯦ ꯇꯧꯁꯤꯅꯦ ꯑꯩꯅ ꯅꯪ ꯇꯧꯕ ꯊꯕꯛꯇꯣ ꯑꯩ ꯌꯥꯝ ꯇꯧꯅꯤꯡꯉ ꯂꯩꯕꯅꯤꯅꯦ
ꯇꯧꯅꯤꯡꯉꯒꯤ ꯍꯧꯒꯠꯂꯣ ꯑꯗꯨꯒ ꯇꯧꯊꯣꯛꯎꯔꯣ
ꯑꯦꯛꯆꯦꯟꯁ ꯅꯠꯇ꯭ꯔꯗꯤ ꯌꯥꯔꯣꯏ ꯅꯪꯅ ꯑꯁꯤꯗ ꯂꯥꯛꯀꯗꯧꯅꯦ ꯑꯩꯅ ꯅꯪꯒꯤ ꯂꯩꯐꯝꯗ ꯑꯃꯨꯛ ꯆꯠꯇꯣꯏꯕ
ꯅꯣꯡꯃ ꯅꯨꯃꯤꯠ ꯊꯕꯥꯜ ꯐꯥꯕ ꯃꯇꯝꯗ ꯑꯣꯅꯥꯁꯤ
ꯎꯝ ꯇꯧꯁꯤꯀꯣ
ꯍꯣꯏ ꯍꯣꯏ
ꯎꯝ
ꯅꯥ ꯊꯣꯛꯑꯒ ꯂꯣꯏꯔꯦ
ꯅꯪꯗꯤ ꯈꯨꯟꯗ ꯂꯩꯕ ꯃꯥꯜꯂꯦ
ꯑꯩꯗꯤ ꯍꯣꯏ ꯌꯨꯝꯗ ꯈꯨꯟꯗ ꯑꯗꯨꯝ ꯂꯩꯌꯦ
ꯑꯗꯨꯅꯅꯤꯅꯦ ꯑꯩꯅ ꯌꯥꯝ ꯇꯧꯅꯤꯡꯉꯦ ꯍꯥꯏꯕꯗꯨꯣ ꯈꯨꯟꯗ ꯑꯩ ꯌꯥꯝ ꯂꯩꯅꯤꯡꯉꯦꯕ
ꯑꯦ ꯅꯪꯗꯤ ꯈꯨꯟꯗ ꯂꯩꯇꯕ꯭ꯔꯣ
ꯈꯨꯟꯗ ꯂꯩꯇꯦ ꯑꯗꯨꯒꯤ ꯅꯪ ꯂꯩꯐꯝꯗꯣ ꯑꯗꯨꯝ ꯆꯠꯅꯤꯡꯕ
ꯈꯨꯟꯗ ꯂꯩꯕꯁꯦ ꯅꯨꯡꯉꯥꯏꯕꯅꯦ
ꯅꯨꯡꯉꯥꯏꯌꯦ ꯍꯧꯖꯤꯛꯁꯦ ꯌꯥꯝ ꯍꯦꯟꯅ ꯂꯩꯕ ꯅꯨꯡꯉꯥꯏꯕ ꯃꯇꯝꯅꯤ
ꯑ ꯍꯣꯏ
ꯎꯁꯣꯏꯁꯨ ꯂꯩꯕ ꯆꯦꯡꯒꯨꯝꯁꯨ ꯂꯩꯕ ꯍꯩꯅꯧꯁꯨ ꯁꯨ ꯑꯗꯨ ꯍꯩꯕꯣꯡꯁꯨ ꯑꯁ ꯍꯩꯒ ꯌꯥꯝ ꯑꯗꯨꯒ ꯀꯩꯅꯣ ꯂꯧꯗꯒꯤ ꯌꯦꯟꯁꯥꯡ ꯅꯥꯄꯤꯁꯨ ꯊꯣꯛꯄ ꯃꯇꯝꯅꯤꯅꯦ
ꯍꯅꯦ
ꯑꯗꯨꯅ ꯑꯩ ꯅꯪꯗꯦ ꯑꯗꯨꯅ ꯌꯥꯝ ꯍꯔꯥꯎ ꯍꯔꯥꯎꯅ ꯍꯧꯖꯤꯛ ꯆꯥꯛꯈꯨꯝꯗ ꯑꯍꯥꯎ ꯑꯍꯥꯎꯕ ꯊꯣꯡꯉꯨꯔ ꯑꯩꯉꯣꯟꯗ ꯂꯦꯜꯂꯤꯗꯨꯅꯤꯅꯦ
ꯎ ꯉꯁꯤ ꯍꯟꯗꯥꯡ ꯃꯅꯥ ꯑꯍꯥꯎꯕ ꯂꯩꯕ ꯃꯇꯝꯁꯤꯗꯪ ꯂꯦꯟꯊꯣꯛꯑꯒꯦꯅ ꯂꯦꯜꯂꯤꯅꯤꯅꯦꯍ
ꯎꯝꯝ ꯑꯗꯨꯅꯦ ꯑꯩꯅ ꯅꯪꯅ ꯅꯪꯒꯤ ꯅꯐꯝꯗꯣ ꯅꯪꯒꯤ ꯂꯩꯐꯝꯗ ꯑꯩ ꯑꯃꯨꯛ ꯂꯥꯛꯅꯤꯡꯉꯦ ꯍꯥꯏꯕꯗꯣ
ꯎꯝ ꯂꯥꯛꯑꯣ ꯂꯥꯛꯑꯣ
ꯅꯪ ꯑꯩ ꯑꯩ ꯂꯩꯐꯝꯗ ꯑꯃꯨꯛꯅ ꯂꯥꯛꯑꯗꯤ ꯕꯣꯔꯤꯡ ꯆꯨꯔꯅꯤ ꯍꯦ ꯑꯁ ꯌꯥꯗꯦ ꯍꯥꯏꯅ
ꯑꯩ ꯍꯥꯏꯌꯦ ꯑꯗꯨꯒꯨꯝꯕꯗꯤ ꯑꯗꯨꯒꯤꯗꯃꯛꯇꯗꯤ ꯋꯥꯕꯤꯔꯨꯔꯅꯨ
ꯎ ꯎꯝ ꯅꯪꯁꯦ ꯆꯍꯤꯁꯤ ꯀꯨꯟꯁꯨ ꯁꯨꯔꯝꯗꯧ ꯃꯥꯟꯗꯦꯗ ꯅꯪꯒꯤ ꯈꯣꯟꯖꯦꯜ ꯇꯥꯔꯒ
ꯑꯗꯨꯅꯤ ꯁꯨꯗꯕꯅꯤ ꯇꯔ ꯇꯔꯥ ꯈ ꯈꯤꯇꯪ ꯉꯥꯏꯔꯤ ꯑꯩ ꯆꯍꯤꯁꯦ
ꯎ ꯑꯗꯨꯗꯤ ꯅꯪ ꯒ꯭ꯔꯨꯞꯇꯒꯤ ꯂꯧꯊꯣꯛꯀꯅꯤ ꯅꯪ ꯌꯥꯝ ꯑꯉꯥꯡ ꯑꯣꯏꯃ ꯂꯩ ꯑꯦ ꯐ ꯒꯤ ꯇ ꯑꯣꯅꯤꯗ
ꯍꯥꯔꯤꯅꯤ
ꯀꯥꯞꯂꯛꯇꯅꯕꯀꯣ ꯑꯩ ꯑꯩ ꯀꯣꯏꯒꯤ ꯇꯧꯕꯅ
ꯀꯥꯞꯂꯛꯇꯅ ꯊꯦꯝꯕ ꯉꯝꯃꯣꯏꯀꯣ
ꯑꯗꯨꯅꯦꯕ ꯑꯩ ꯀꯤꯑꯕ
ꯈꯣꯟꯖꯦꯜꯗ ꯑꯉꯥꯡ ꯃꯥꯜꯂꯁꯨ ꯋꯥ ꯉꯥꯡꯗꯣ ꯑꯉꯥꯡ ꯑꯉꯥꯡꯒꯤ ꯋꯥ ꯉꯥꯡꯕ꯭ꯔꯥ ꯉꯥꯡꯗꯕ꯭ꯔꯥ ꯈꯪꯗꯕ꯭ꯔꯣ ꯅꯣꯏꯕꯨ ꯄꯪꯈ꯭ꯔꯦ
ꯉꯥꯡꯕ ꯃꯇꯝꯗꯗꯤ ꯑꯦ ꯑꯩꯉꯣꯟꯗꯒꯤ ꯍꯦꯛ ꯍꯜꯂꯦꯍꯦ ꯆꯍꯤ ꯀꯨꯟꯊ꯭ꯔꯥ ꯍꯦꯂꯦꯍꯦ ꯉꯥꯡꯕꯗꯗꯤ ꯑꯍꯟ ꯏꯕꯣꯛꯀ ꯃꯥꯜꯂꯨꯔꯦꯗ ꯉꯥꯡꯕꯕꯨꯗꯤ
ꯍꯟꯅꯨꯈ꯭ꯔꯕꯅꯤꯍꯦ ꯈꯣꯟꯖꯦꯜ ꯈꯛꯇꯪꯕꯨ ꯑꯉꯥꯡ ꯑꯣꯏꯕꯒꯤ ꯑꯉꯥꯡ ꯁꯥꯔꯤꯅꯦ ꯀꯩꯅꯣ
ꯑꯣꯈꯦ ꯑꯗꯨꯒ ꯅꯪꯒꯤ ꯅꯨꯄꯥ ꯑꯣꯏꯕ ꯑꯣꯏꯕ ꯃꯤꯗꯤ ꯂꯩꯕꯥꯛ ꯌꯥꯝ ꯐꯕ ꯃꯤꯅꯤꯅꯦ ꯑꯗꯨꯗꯤ
ꯑꯥ ꯌꯥꯝ ꯐꯔꯗꯣꯏꯅꯦ ꯃꯔꯥꯏꯕꯛꯇ ꯊꯝꯕꯥꯜ ꯁꯥꯠꯂꯦꯒ ꯍꯥꯏꯕꯗꯣ ꯑꯗꯨ ꯑꯗꯨ ꯑꯣꯏꯗꯣꯏꯅꯦ
ꯉꯥꯡꯉꯤꯍꯦ ꯏꯁꯟꯁꯦ ꯋꯥꯔꯤ ꯀꯔꯤꯅꯣ ꯀꯔꯤ ꯑꯗꯨꯝ ꯀꯔꯤ ꯍꯥꯏꯁꯤꯔꯥ ꯀꯔꯤ ꯍꯥꯏꯕꯅꯣ ꯑꯗꯨꯒ ꯄ꯭ꯔꯣꯚꯞꯁꯤꯡꯗꯣ ꯅꯪꯅ ꯍꯧꯖꯤꯛ ꯍꯥꯏꯔꯤ ꯃꯌꯥꯝꯗꯣ ꯃꯩꯇꯩꯂꯣꯟꯗ ꯀꯃꯥꯏ ꯍꯥꯏꯒꯦ ꯑꯗꯨ ꯑꯗꯨ ꯃꯌꯥꯝꯁꯨ ꯑꯗꯨꯝ ꯉꯥꯡꯉꯤꯅꯦ ꯅꯪꯁꯦ ꯈꯪꯉꯤꯅꯦ
ꯎꯝ ꯈꯔ ꯈꯔ ꯈꯪꯕꯅꯤ ꯌꯥꯝꯅꯗꯤ ꯅꯠꯇꯕ ꯈꯖꯤꯛ ꯈꯖꯤꯛ
ꯅꯪ ꯅꯪꯅ ꯅꯨꯄꯥꯅ ꯐꯨꯒꯦ ꯍꯥꯏꯔꯛꯄ ꯃꯇꯝꯗ ꯑꯗꯨꯒꯨꯝꯕ ꯗꯥꯏꯂꯣꯛꯇꯣ ꯇꯞꯅ ꯉꯥꯡꯔꯛꯑ ꯀꯥꯟꯗ ꯐꯨꯕ ꯉꯝꯔꯣꯏꯅꯤ